ꯑꯥ ꯍꯜꯂꯣ ꯅꯨꯡꯉꯥꯏꯔꯤꯕ꯭ꯔꯣ
ꯥꯅꯨꯡꯉꯥꯏꯔꯤꯌꯦ
ꯑ ꯆꯥꯛ ꯆꯈꯔ꯭ꯕꯣ ꯍꯧꯖꯤꯛꯇꯤ ꯌꯨꯝꯗ ꯑꯗꯨꯝ ꯄꯣꯠꯊꯥꯔꯒ ꯂꯩꯌꯦ
ꯈ꯭ꯔꯕ꯭ꯔꯣ
ꯍꯥꯥ
ꯌꯥꯝ ꯋꯥꯔꯕꯣ ꯅꯪꯕꯣ
ꯃꯥꯁꯤ ꯅꯣꯡ ꯆꯨꯕꯗ ꯂꯝꯕꯤ ꯆꯠꯄꯒꯤ ꯈꯔ ꯋꯥꯔꯒ ꯀꯌꯥꯗꯤ ꯋꯥꯕꯗꯤ ꯋꯥꯗꯦꯗ ꯑꯗꯨꯁꯨ
ꯅꯪꯁꯦ ꯌꯥꯝ ꯋꯥꯕ ꯃꯥꯜꯂꯦꯅꯦ
ꯅꯣꯡꯗꯨ ꯀꯟꯅ ꯆꯨꯕ꯭ꯔꯣ
ꯍꯣꯏ ꯅꯣꯡ ꯆꯨꯑꯦ ꯑꯗꯨ ꯂꯝꯕꯤꯗ ꯈꯔ ꯈꯔ ꯃꯆꯦꯠ ꯃꯆꯦꯠ ꯁ꯭ꯂꯤꯞ ꯇꯧꯕꯁꯨ ꯂꯩꯕ ꯑꯗꯨ ꯆꯠꯄꯗ ꯈꯔꯥ ꯋꯥꯕꯅꯦ ꯑꯩꯒꯤ ꯑꯩꯒꯤ ꯁꯦꯟꯗꯜꯒ ꯆꯥꯛꯗꯤ ꯆꯥꯈ꯭ꯔꯕ꯭ꯔꯣ
ꯍꯣꯏ ꯍꯣꯏ ꯆꯥꯛꯆꯔꯦ ꯑꯩꯗꯤ ꯑꯗꯨ ꯏꯆꯦꯗꯤ ꯏꯆꯦ ꯈꯣꯏꯗꯤ ꯍꯧꯖꯤꯛꯇ ꯂꯥꯛꯄꯗ ꯉꯥꯏꯔꯤ
ꯑ
ꯃꯣꯏꯗꯤ ꯗꯨꯀꯥꯟ ꯐ ꯐꯖꯅ ꯍꯥꯡꯕ ꯃꯜꯂꯦ ꯉꯁꯤ ꯏꯚꯤꯅꯤꯡꯗ ꯃꯤ ꯑꯣꯏꯅ ꯂꯥꯛꯑꯦ ꯍꯥꯏꯕ
ꯑꯥ ꯑꯣ ꯐꯔꯦ ꯐꯔꯦ ꯑꯥ ꯑꯗꯨꯗꯤ ꯅꯨꯡꯉꯥꯏꯕ ꯄꯥꯎꯅꯤꯗ
ꯍꯣꯏ ꯅꯨꯡꯉꯥꯏꯔꯝꯒꯅꯤ ꯄꯩꯁꯥ ꯈꯔꯗꯤ ꯇꯥꯟꯕ ꯃꯥꯜꯂꯦ ꯆꯦ ꯈꯣꯏꯁꯦ
ꯑꯦ ꯑꯉꯥꯡꯁꯤꯡꯁꯨ ꯅꯨꯡꯉꯥꯏꯔꯤꯕ꯭ꯔꯣꯀꯣ
ꯑꯥ ꯍꯣꯏ ꯑꯉꯥꯡꯁꯤꯡꯁꯨ ꯅꯨꯡꯉꯥꯏꯔꯤꯌꯦ
ꯑ ꯃꯣꯏꯗꯤ ꯇꯨꯝꯈ꯭ꯔꯕ꯭ꯔꯥ ꯑꯉꯥꯡ
ꯑꯉꯥꯡꯁꯤꯡꯁꯨ ꯇꯨꯝꯗ꯭ꯔꯤꯌꯦ
ꯑꯥ ꯑꯥ
ꯑꯗꯨꯝ ꯆꯥꯛ ꯆꯥꯕ ꯂꯣꯏꯔꯒ ꯂꯩꯌꯦ
ꯑꯥ ꯅꯣꯏꯗꯤ ꯑꯉꯥꯡ ꯌꯨꯝꯗ ꯂꯩ ꯌꯥꯝꯕꯅꯤꯅ ꯅꯨꯡꯉꯥꯏꯔꯝꯒꯅꯤ
ꯅꯨꯡꯉꯥꯏꯌꯦ ꯍꯣꯏ
ꯑꯥ ꯑꯩꯈꯣꯏꯗꯤ ꯑꯉꯥꯡ ꯌꯥꯝꯗ꯭ꯔꯕꯅꯤꯅ ꯏ ꯆꯤꯛ ꯆꯤꯛꯑꯦ
ꯑꯥ ꯑꯉꯥꯡ ꯌꯥꯝꯗ꯭ꯔꯕꯅꯤꯅ ꯅꯪꯗꯤ ꯅꯨꯄꯤ ꯑꯣꯏꯅ ꯑꯗꯨꯝ ꯂꯩꯕ ꯌꯥꯏꯅ
ꯍꯣꯏ ꯅꯨꯄꯤ ꯁꯥ ꯖꯤꯟꯂꯒ ꯂꯩꯕꯅꯦ ꯍꯧꯖꯤꯛ ꯀꯥꯟꯁꯤꯦ
ꯍꯣꯏ ꯅꯨꯄꯤꯗꯤ ꯑꯗꯨꯝ ꯁꯥꯒꯗꯕꯅꯦ ꯀꯦꯁꯨ ꯀꯦꯍꯜꯂꯣ ꯅꯣꯡꯃ ꯅꯣꯡꯃꯗꯤ ꯂꯤꯞꯁꯇꯤꯛ ꯐꯖꯅ ꯇꯩꯔꯒ ꯀꯩꯊꯦꯜꯁꯨ ꯆꯠꯄ ꯌꯥꯏꯅꯦ ꯅꯪꯁꯦ
ꯍꯣꯏ ꯑꯩꯅ ꯑꯩꯒꯤ ꯁꯝꯁꯦ ꯈꯔ ꯈꯣꯏꯕꯒꯤ ꯀꯦꯔꯕꯁꯨ ꯐꯖꯗ꯭ꯔꯦ
ꯅꯪꯒꯤ ꯁꯝꯁꯦ ꯑꯩꯒꯤ ꯁꯝ ꯃꯟꯅꯗꯕꯅꯤꯅ ꯏꯆꯦ ꯈꯣꯏꯗ ꯂꯣꯔꯛ ꯏꯁꯇ꯭ꯔꯦꯠꯅꯤꯡ ꯇꯧꯅꯦ ꯑꯗꯨꯗꯤ
ꯍꯣꯏ ꯑꯗꯨ ꯌꯥꯝ ꯇꯧꯅꯤꯡꯕꯅꯤ ꯑꯗꯨ ꯌꯨꯝꯗ ꯏꯆꯥ ꯅꯨꯨꯄꯤꯁꯦ ꯃꯊꯥꯟꯗ ꯂꯩꯕ ꯌꯥꯗꯕꯅꯤꯅ ꯍꯧꯖꯤꯛ ꯍꯧꯖꯤꯛꯇꯤ ꯆꯠꯄ ꯌꯥꯗ꯭ꯔꯦ ꯑꯗꯨ ꯑ ꯈꯔ ꯂꯩ ꯔꯒ ꯋꯤꯟꯇꯔ ꯀꯨꯝꯕꯗꯗꯤ ꯆꯠꯅꯤꯡꯉꯦ ꯍꯥꯏꯅ ꯈꯜꯂꯒ ꯂꯩꯕꯅꯤ
ꯍꯣꯏ ꯍꯣꯏ ꯂꯥꯛꯑꯣꯅꯦ ꯋꯤꯟꯇꯔꯒꯨꯝꯕꯗ ꯁꯤꯗ
ꯎꯝ ꯑꯗꯨ ꯅꯪꯗꯤ ꯄꯨꯡ ꯀꯌꯥꯗ ꯇꯨꯝꯕ꯭ꯔꯣ
ꯑꯩꯁꯦ ꯃꯔꯛ ꯃꯔꯥꯛꯇꯗꯤ ꯄꯨꯡ ꯅꯥꯏꯟꯒꯨꯝꯕꯗꯁꯨ ꯇꯨꯝꯃꯦ ꯑꯗꯨ ꯅꯥꯏꯟ ꯊꯥꯔꯇꯤꯒꯨꯝꯕꯗꯁꯨ ꯇꯨꯝꯃꯦ ꯑꯗꯨꯝ ꯅꯨꯃꯤꯠ ꯅꯨꯃꯤꯗ ꯂꯩꯕꯅꯤꯗ ꯀꯔꯤꯅꯣ ꯐꯤꯂꯝꯒꯨꯝꯕ ꯌꯦꯡꯅꯤꯡꯕ ꯑꯗꯨ ꯃꯇꯝꯗꯗꯤ ꯗꯤ ꯑꯗꯨꯝ ꯈꯔ ꯊꯦꯡꯅꯁꯨ ꯇꯨꯝꯝꯕ ꯅꯨꯃꯤꯠꯇꯁꯨ ꯂꯩꯌꯦꯦ ꯌꯥꯝꯕꯗꯤ ꯅꯥꯏꯟ ꯊꯥꯔꯇꯤ ꯅꯥꯏꯟꯒꯨꯝꯕꯗ ꯇꯨꯝꯕꯅ ꯌꯥꯝꯕꯗꯤ ꯌꯥꯝꯕꯅꯦ
ꯑꯣ ꯑꯣ ꯍꯣꯏ ꯍꯣꯏ ꯐꯩꯅꯦ
ꯁꯤꯗꯤ ꯇꯨꯝꯅꯤꯡꯗ꯭ꯔꯤꯕꯒꯤ
ꯑ ꯍꯣꯏ
ꯔꯤꯌꯦ
ꯎꯝ ꯇꯨꯝꯅꯤꯡꯕ ꯀꯥꯟꯗ ꯇꯨꯝꯃꯣ ꯀꯩꯅꯣ
ꯆꯥꯛꯁꯨ ꯈꯔ ꯊꯦꯡꯅ ꯆꯥꯕꯒꯤ ꯉꯁꯤꯗꯤ ꯅꯈꯣꯏꯗꯤ ꯑꯁꯤ ꯃꯇꯥꯡꯗ ꯈꯔ ꯊꯦꯡꯅ ꯍꯥꯏꯕ ꯇꯥꯔꯦ ꯉꯟꯅ ꯉꯟꯅ ꯆꯥꯕꯅ ꯌꯥꯝ
ꯀꯔꯤ ꯏꯟꯁꯥꯡ ꯆꯥꯕ꯭ꯔꯣ
ꯎꯁꯣꯏ ꯆꯥꯏꯌꯦ
ꯑꯁ ꯌꯥꯝ ꯍꯥꯎꯅꯤꯅꯦ
ꯍꯧꯖꯤꯛꯀꯥꯟꯁꯦ ꯑꯩꯈꯣꯏ ꯃꯐꯝꯗꯗꯤ ꯎꯁꯣꯏ ꯌꯥꯝꯈ꯭ꯔꯦ
ꯑꯣ ꯑꯗꯨ ꯂꯨꯄꯥ ꯐꯤꯐꯇꯤꯒꯤ ꯌꯥꯝ ꯌꯥꯝ ꯄꯤꯕ ꯍꯧꯔꯕ꯭ꯔꯣ
ꯍꯣꯏ ꯌꯥꯝ ꯌꯥꯝ ꯐꯤꯐꯇꯤꯒꯤ ꯄꯤꯔꯦ ꯑꯗꯨ ꯇ꯭ꯋꯦꯟꯇꯤꯒꯤꯗꯃꯛꯁꯨ ꯐꯪꯈ꯭ꯔꯦꯗ ꯍꯧꯖꯤꯛꯇꯤ
ꯅꯪ ꯉꯁꯤ ꯀꯔꯤ ꯀꯔꯤ ꯌꯣꯟꯕ꯭ꯔꯣ
ꯑꯩꯅ ꯉꯁꯤ ꯌꯣꯟꯕꯁꯤ ꯎꯝ ꯍꯩ ꯍꯩꯅꯧꯒ ꯑ ꯀ꯭ꯔꯤꯅꯣ ꯌꯣꯟ ꯆꯥꯛ ꯃꯔꯨꯒꯨꯝꯕ ꯑ ꯀꯣꯕꯤꯒꯨꯝꯕ ꯑꯗꯨꯝ ꯌꯣꯜꯂꯦ
ꯅꯪꯒꯤ ꯌꯣꯡ ꯆꯥꯡ ꯑ
ꯎꯝ ꯍꯪꯒꯥꯝ ꯑꯀꯥꯡꯕꯗꯣ ꯃꯍꯤꯒ ꯑꯥ
ꯑꯗꯨ ꯅꯪꯒꯤ ꯀꯔꯤꯅꯣ ꯍꯅꯤꯗꯤ ꯆꯠꯈ꯭ꯔꯕ꯭ꯔꯣ
ꯍꯅꯤꯁꯦ ꯈꯔꯗꯤ ꯆꯈ꯭ꯔꯦ ꯈꯔ ꯂꯩꯥꯔꯤꯌꯦ
ꯇꯔ ꯑꯃ ꯂꯩꯕꯗꯣ ꯑꯗꯨ ꯆꯠꯈ꯭ꯔꯕ꯭ꯔꯥ
ꯑ ꯑꯗꯨꯗꯤ ꯆꯠꯈ꯭ꯔꯦ
ꯑꯥꯎ ꯌꯥꯝ ꯐꯩꯅꯦ ꯑꯗꯨꯗꯤ ꯅꯪ ꯀꯌꯥꯗ ꯌꯣꯜꯂꯦ
ꯍꯥꯥ
ꯅꯪ ꯀꯌꯥꯗ ꯌꯣꯟꯕ꯭ꯔꯥ ꯑꯗꯨ
ꯑ ꯑꯆꯧꯄꯁꯤꯗꯤ ꯂꯤꯁꯤꯡ ꯑꯃꯗ ꯌꯣꯜꯂꯦ
ꯑꯣ ꯑꯣ ꯑꯗꯨꯗꯤ ꯌꯥꯏ ꯉꯁꯤ ꯑꯩꯈꯣꯏ ꯑꯩ ꯉꯁꯤꯁꯦ ꯆꯦꯀꯥꯞ ꯆꯜꯂꯦ
ꯑꯥ
ꯆꯠꯂꯒ ꯑꯁꯤ ꯑꯩꯈꯣꯏ ꯑꯩꯈꯣꯏꯒꯤ ꯅꯨꯄꯥ ꯑꯁꯤꯗ ꯗꯣꯛꯇꯔ ꯇꯝꯕ ꯅꯨꯄꯥꯗꯣ ꯑꯣ ꯏꯆꯦꯒꯤ ꯅꯨꯄꯥꯗꯣ ꯃꯥꯁꯨ ꯂꯩꯌꯦ ꯑꯁꯤꯗ
ꯑꯥ
ꯃꯥ ꯂꯥꯔꯒ ꯑꯁꯤ ꯑꯩꯈꯣꯏ ꯑꯅꯤ ꯆꯠꯂꯦ ꯆꯠꯂꯒ ꯅꯍꯥꯟ ꯑꯩꯅ ꯕ꯭ꯂꯥꯏ ꯇꯦꯁꯀꯨꯝꯕ ꯇꯧꯊꯣꯛꯄ ꯀꯣ ꯑꯗꯨꯒꯤ ꯔꯤꯖꯜꯒꯨꯝꯕ ꯑꯜꯇ꯭ꯔ ꯁꯥꯎꯟꯒꯨꯝꯕ ꯂꯧꯔꯒ ꯑꯃꯨꯛ ꯀꯥ ꯍꯜꯂꯛꯑꯦ ꯃꯥꯁꯨ ꯉꯁꯤꯗꯤ ꯑꯁꯤꯗ ꯇꯨꯝꯒꯅꯤ ꯍꯥꯏꯌꯦ
ꯑ ꯐꯔꯦ ꯐꯔꯦ ꯅꯣꯏ ꯂꯩꯃꯤꯟꯅꯕꯒꯤ
ꯍꯣꯏ
ꯑꯗꯨꯗꯤ ꯎꯝ ꯃꯥ ꯃꯁꯥ ꯅꯨꯡꯉꯥꯏꯇꯕ꯭ꯔꯥ ꯅꯪ ꯅꯨꯡꯉꯥꯏꯇꯕ꯭ꯔꯥ ꯍꯥꯏꯕꯁꯤ
ꯑꯁ ꯑꯩꯗꯤ ꯃꯁꯥ ꯅꯨꯡꯉꯥꯏꯇꯕ ꯅꯠꯇꯦ ꯑꯗꯨ ꯆꯦꯀꯥꯞꯗꯤ ꯑꯗꯨꯝ ꯆꯠꯂꯦꯗꯅ
ꯑꯥ ꯑꯥ
ꯑꯗꯨꯒꯤꯅꯦ ꯃꯣꯏꯅ ꯆꯦꯛꯑꯞ ꯑ ꯑ ꯋꯥꯟ ꯋꯤꯛꯀꯨꯝꯕ ꯂꯩꯔꯒ ꯂꯥꯛꯑꯣ ꯑꯗꯨꯝ ꯍꯥꯏꯕꯒꯤ ꯂꯩꯔꯒ
ꯑ ꯑ ꯑ
ꯎꯝ ꯑꯗꯨ ꯑꯩꯅ ꯃꯥꯕꯨ ꯆꯠꯁꯦ ꯍꯥꯏꯕꯒꯤ ꯃꯥꯁꯨ ꯂꯥꯛꯄꯅꯦ ꯑꯗꯨ ꯑꯩꯈꯣꯏꯅ ꯇꯨꯝꯍꯜꯂꯣ ꯍꯌꯦꯡ ꯑꯣꯏꯅ ꯆꯠꯂꯣ ꯍꯥꯏꯕ ꯃꯣꯏꯁꯦ ꯎꯝ ꯍꯧꯖꯤꯛꯇꯤ ꯀꯔꯤꯅꯣ ꯃꯥꯁꯨ ꯁꯨꯇꯤꯗ ꯂꯩꯑꯦ ꯍꯥꯏꯌꯦ
ꯑꯥ
ꯑꯗꯨ ꯌꯨꯝ ꯆꯅꯤꯡꯉꯥꯏ ꯂꯝꯕꯤ ꯐꯠꯇꯕꯅꯤꯅ ꯆꯠꯀꯅꯨ ꯍꯥꯏꯕ ꯃꯥꯜꯂꯦ
ꯑꯥ ꯍꯧꯖꯤꯛꯀꯥꯟꯁꯦ ꯅꯣꯡꯁꯨ ꯆꯨꯒꯟꯕ
ꯑꯣ
ꯑꯗꯨꯒꯤ ꯅꯣꯏ ꯑꯥꯗ ꯂꯩꯃꯤꯟꯅꯕ ꯑꯥ
ꯅꯣꯏꯒꯤ ꯔꯣꯝꯗ ꯁ꯭ꯂꯤꯞꯇꯣ ꯌꯥꯝ ꯇꯧꯕ ꯃꯥꯜꯂꯦꯀꯣ
ꯑꯥ ꯁ꯭ꯂꯤꯞ ꯁꯨ ꯇꯧꯋꯦ ꯑꯗꯨ ꯑꯩꯈꯣꯏ ꯂꯝꯕꯤꯗꯁꯨꯨ ꯈꯔ ꯈꯔ ꯇꯧꯕꯅꯤ ꯑꯗꯨ ꯉꯁꯤ ꯃꯣꯏ ꯃꯈꯣꯏꯅ ꯁꯦꯡ ꯍꯟꯈ꯭ꯔꯦꯗ ꯑꯃꯨꯛ ꯎꯝ ꯑꯗꯨ ꯑꯗꯨ ꯅꯣꯏ ꯄꯨꯟꯅ ꯂꯩꯕ ꯀꯥꯟꯗ ꯏꯟꯁꯥꯡꯗꯣ ꯑꯍꯥꯎ ꯑꯍꯥꯎꯕ ꯆꯥꯔꯣꯅꯦ ꯑꯗꯨꯗꯤ ꯏꯟꯁꯥꯡ ꯑꯍꯥꯎ ꯑꯍꯥꯎꯕ ꯆꯥꯔ ꯅꯨꯡꯉꯥꯏꯅ ꯂꯩꯌꯣ
ꯍꯣꯏ ꯉꯁꯤ ꯑꯣꯛꯁꯥ ꯆꯥꯏꯌꯦ
ꯑ ꯃꯥꯕꯨꯁꯨ ꯅ ꯅꯨꯄꯤ ꯅꯨꯄꯤ ꯀꯩꯗꯧꯉꯩ ꯊꯤꯒꯦꯔ ꯍꯥꯏꯅ ꯍꯪꯉꯣ
ꯃꯥꯁꯦ ꯅꯨꯄꯤ ꯈꯪꯗꯦꯅꯦ ꯀꯩꯗꯧꯉꯩ ꯊꯤꯒꯦꯔꯥ ꯑꯩ ꯍꯪꯕꯤꯒꯦ ꯍꯪꯕꯤꯔꯒ ꯍꯥꯏꯔꯛꯀꯦ ꯅꯪꯉꯣꯟꯗ
ꯑꯗꯨ ꯃꯅꯥꯎ ꯅꯨꯄꯥ ꯑꯥꯗ ꯆꯠꯈ꯭ꯔꯕꯗꯨ ꯀꯔꯤ ꯃꯥꯒꯤ ꯊꯕꯥꯛꯗꯤ ꯑꯃꯨꯛ ꯍꯥꯎꯈ꯭ꯔꯕ꯭ꯔꯥ ꯀꯣ
ꯃꯥꯒꯤ ꯊꯕꯛ ꯍꯥꯎꯗ꯭ꯔꯤ ꯃꯣꯏꯁꯦ ꯇ꯭ꯔꯦꯟꯅꯤꯡꯗ ꯂꯩ ꯌꯦ
ꯑꯥ ꯑꯥ ꯑꯩꯆ ꯃꯥꯕꯨ ꯄꯥꯎ ꯐꯪꯗꯕ ꯃꯥꯒꯤ ꯄꯥꯎꯗꯨ ꯑꯗꯨꯒꯤ ꯍꯪꯕꯅꯦ
ꯐꯪꯒꯗꯕꯅꯦ
ꯎꯝ
ꯑꯗꯣ ꯅꯣꯏ ꯅꯣꯏꯒꯤ ꯃꯔꯝ ꯃꯐꯝꯗ ꯍꯧꯖꯤꯛꯀꯥꯟ ꯀꯥꯟꯁꯦ ꯏꯟꯁꯥꯡ ꯃꯅꯥꯁꯤꯡꯁꯦ ꯀꯔꯤ ꯀꯔꯤ ꯃꯅꯥꯁꯤꯡ ꯌꯥꯝꯕ꯭ꯔꯥ
ꯑꯥ ꯃꯥꯏꯔꯦꯟ ꯃꯅꯥꯒꯨꯝꯕ ꯂꯩꯌꯦ ꯑꯗꯨꯒ ꯀꯔꯤꯅꯣ ꯀꯔꯤ ꯍꯥꯏꯁꯤꯔꯥ ꯃꯅꯥꯗꯤ ꯌꯥꯝꯅꯗꯤ ꯎꯗꯦ ꯑꯩ ꯏꯁꯀꯋꯥꯁ ꯒꯤ ꯃꯅꯥꯁꯨ ꯂꯩꯑꯦ ꯑꯗꯨꯒ ꯑꯁꯤ ꯁꯧꯒꯔ꯭ꯤꯒꯤ ꯃꯅꯥ ꯂꯩꯌꯦ ꯃꯅꯥ ꯌꯥꯝ ꯂꯩꯗꯤ ꯂꯩꯑꯗ ꯑꯩꯈꯣꯏꯅ ꯆꯥꯕꯗꯤ ꯁꯧꯒꯔ꯭ꯤꯒꯤ ꯃꯅꯥ ꯃꯔꯦꯟꯒꯤ ꯃꯅꯥ ꯑꯗꯨꯒꯨꯝꯕ ꯆꯥꯏ
ꯑꯥ ꯍꯣꯏ ꯑꯩꯁꯨ ꯑꯗꯨꯒꯨꯝꯕꯅ ꯍꯥꯎꯕꯅꯦ ꯑꯩꯈꯣꯏꯒꯤꯗꯤ
ꯍꯣꯏ
ꯎꯝ ꯅꯥꯀꯨꯞꯄꯤꯁꯨ ꯌꯥꯝꯕ꯭ꯔꯣ
ꯑꯁ ꯅꯥꯀꯣꯛꯄꯤ ꯕꯖꯥꯔꯗ ꯆꯠꯂꯗꯤ ꯌꯥꯝꯃꯦꯗꯥ ꯂꯨꯄꯥ ꯇꯔꯥꯒꯤ ꯌꯥꯝ ꯌꯥꯝ ꯄꯤꯕꯅꯤꯗ ꯑꯩꯈꯣꯏ ꯆꯥꯕ ꯉꯝꯔꯣꯏ
ꯑꯥ
ꯍꯧꯖꯤꯛ ꯉꯁꯤꯁꯦ ꯅꯥꯀꯨꯞꯄꯤ ꯌꯣꯟꯅꯤꯡ ꯌꯣꯟꯗꯤ ꯌꯣꯟꯅꯤꯡꯕꯅꯦ ꯑꯗꯣ ꯌꯣꯟꯅꯤꯡꯉꯥꯏ ꯐꯥꯡꯗꯕ ꯒꯤ ꯌꯣꯟꯗ꯭ꯔꯦ
ꯑꯣ ꯈꯪꯗꯦ ꯑꯗꯨꯗꯤ ꯑꯁꯤꯗ ꯐꯪꯗꯕ꯭ꯔꯥ ꯀꯣ
ꯑ ꯍꯧꯖꯤꯛꯁꯦ ꯒꯥꯔꯤ ꯑ ꯒꯥꯔꯤ ꯀꯌꯥ ꯂꯥꯛꯇꯕꯒꯤꯀꯣ
ꯑꯣ
ꯑ ꯑꯗꯨꯒ ꯀ꯭ꯔꯤꯅꯣ ꯑꯁꯤ ꯍꯧꯖꯤꯛꯀꯥꯟꯁꯦ ꯑꯩꯈꯣꯏꯒꯤ ꯃꯐꯝꯗ ꯕꯣꯔꯥ ꯊꯣꯡꯕꯁꯦ ꯑꯗꯨ ꯅꯥꯀꯨꯞꯄꯤ ꯃꯅꯥ ꯅꯠꯇ꯭ꯔꯒ ꯑꯁꯤ ꯎꯝ ꯃꯅꯥ ꯄꯥꯛꯄꯤ ꯃꯅꯥꯅ ꯊꯣꯡꯉꯤꯅꯦ ꯍꯧꯖꯤꯛꯀꯥꯟꯁꯦ
ꯑꯣ ꯑꯣ ꯍꯧ ꯍꯧꯗꯤ ꯍꯧꯅꯤꯗ ꯑꯗꯨ ꯃꯅꯥꯁꯨ
ꯋꯦ ꯎꯝ ꯍꯧꯕꯨꯗꯤ ꯍꯧꯋꯦ ꯑꯗꯨ ꯃꯥꯒꯤ ꯇꯦꯁꯇꯣ ꯈꯔ ꯇꯣꯉꯥꯟꯕꯒꯤꯀꯣ ꯕꯣꯔꯥ ꯃꯥꯟ ꯕꯣꯔꯥ
ꯒꯤ ꯃꯅꯥꯅ ꯀꯔꯤꯅꯣ ꯅꯀꯣꯛꯄꯤꯅ ꯊꯣꯡꯗꯕꯒꯤ ꯈꯔꯗꯤ ꯃꯥꯒꯤ ꯃ ꯅꯥꯝꯗꯣ ꯑꯗꯨ ꯇꯣꯉꯥꯜꯂꯦ ꯑꯗꯨꯁꯨ ꯍꯥꯎꯕꯗꯤ ꯍꯥꯎꯋꯦ ꯑꯗꯨꯁꯨ
ꯐꯥꯏꯅꯦ
ꯑꯗꯨ ꯍꯌꯦꯡꯗꯤ ꯅꯪ ꯄ꯭ꯔꯣꯒ꯭ꯔꯥꯝ ꯂꯩ ꯍꯥꯏꯕꯀꯣ
ꯍꯣꯏ ꯍꯌꯦꯡ ꯄ꯭ꯔꯣꯒ꯭ꯔꯥꯝ ꯂꯩꯌꯦ ꯕꯖꯥꯔ ꯑꯌꯨꯛ ꯉꯟꯇꯥ ꯆꯠꯂꯒ ꯄ꯭ꯔꯣꯒ꯭ꯔꯥꯝꯗꯤ ꯄꯨꯡ ꯇꯔꯥꯗ ꯍꯧꯒꯅꯤ ꯍꯥꯏ ꯕꯥ
ꯑꯣ
ꯑꯗꯨꯗ ꯄ꯭ꯔꯣꯒ꯭ꯔꯥꯝꯒꯤꯗꯤ ꯄꯨꯡ ꯇꯔꯥ ꯗ ꯌꯧꯅꯤꯡꯉꯥꯏ ꯑꯃꯨꯛ ꯇꯧꯒꯅꯤ
ꯑꯣ ꯑꯣ ꯎꯝ
ꯌꯥꯔꯗꯤ ꯑꯌꯨꯛ ꯉꯟꯇꯥ ꯂꯥꯛꯀꯅꯤ ꯑꯗꯨꯝ ꯅꯣꯡ ꯀꯥꯟꯅꯥꯒꯨꯝꯕ ꯆꯨꯔꯗꯤ ꯑꯃꯨꯛ ꯂꯥꯎꯔꯔꯣꯏꯗ ꯆꯠꯔꯣꯏꯗ
ꯑꯣ ꯑꯣ ꯑꯗꯨ ꯄ꯭ꯔꯣꯒ꯭ꯔꯥꯝꯗꯣ ꯀꯗꯥꯏꯗꯔ ꯅꯣꯏꯒꯤꯔꯣꯝꯗꯔ
ꯑꯩꯈꯣꯏꯒꯤ ꯑꯣ ꯑꯩꯈꯣꯏꯒꯤ ꯈꯨꯟꯗꯅꯤꯗ
ꯑꯥ ꯑꯥ
ꯆꯔꯆ ꯐꯥꯎꯟꯗꯦꯁꯟꯒꯤ ꯄ꯭ꯔꯣꯒ꯭ꯔꯥꯝꯅꯦ
ꯑꯣ ꯑꯣ ꯐꯥꯏꯅꯦ ꯑꯗꯨꯗꯤ
ꯑꯗꯨ
ꯑꯗꯨ ꯅꯕꯥꯅꯤ ꯈꯛꯇ ꯂꯩꯕ꯭ꯔꯣ ꯍꯧꯖꯤꯛꯀꯥꯟꯗꯤ
ꯍꯣꯏ
ꯑꯣ ꯑꯦꯠ ꯅꯪꯒꯤ ꯏꯅꯥꯎ ꯅꯨꯄꯤ ꯑꯃꯒ ꯏꯅꯥꯎ ꯅꯨꯄꯥꯗꯤ ꯆꯠꯈ꯭ꯔꯦ ꯀꯣ ꯑꯥ ꯍꯣꯁꯇꯦꯜꯗ ꯀꯣ
ꯑꯥ ꯃꯕꯥꯅꯤ ꯍꯣꯁ ꯆꯠꯈ꯭ꯔꯦ
ꯃꯥ ꯂꯩꯔꯗꯤ ꯈꯔ ꯈꯔ ꯆꯥꯕ ꯂꯣꯏꯕꯅꯦ ꯑꯗꯨꯗꯤ ꯍꯧꯖꯤꯛ ꯃꯕꯥꯅꯤ ꯂꯩꯕꯒꯤ
ꯑꯗꯨ